ꯍꯜꯂꯣ
ꯑꯥ ꯇꯥꯔꯦ ꯆꯗꯥꯧꯔꯤꯅ ꯑꯣ ꯍꯜꯂꯣ ꯅꯒꯤ ꯅꯦꯇꯋꯥꯛ ꯅꯨꯉꯁꯤ ꯇꯕꯒꯤꯔꯥ
ꯅꯒ ꯑꯩ ꯀꯤꯗꯣꯔꯦꯅꯣ
ꯋꯥꯂꯦ
ꯑꯣ ꯉꯁꯤ ꯑ ꯀꯣꯂꯦꯖ ꯆꯠꯄ꯭ꯔꯣ
ꯉꯁꯤꯗꯤ ꯁꯟꯗꯦ ꯁꯟꯗꯦꯅꯤꯅ
ꯑꯠꯆꯥꯠꯆꯥ ꯁꯟꯗꯦꯅꯦꯀꯣ
ꯍꯣꯏ ꯅꯪꯗꯤ ꯀꯩꯗꯧꯔꯤꯅꯣ
ꯑꯩꯗꯤ ꯍꯧꯖꯤꯛ ꯏꯌꯥꯝꯕꯈꯣꯏꯒ ꯍꯩ ꯆꯥꯕ ꯆꯠꯂꯒ ꯑꯃꯨꯛꯀ ꯍꯜꯂꯛꯑꯦ
ꯑ
ꯅꯪꯗꯤ ꯀꯩ ꯀꯩ ꯍꯣꯠꯅꯔꯤꯒꯦ
ꯗꯦ ꯀꯩꯝ
ꯀꯩꯕ
ꯗ꯭ꯌꯨꯇꯤ ꯆꯠꯂꯒ ꯂꯩꯕꯈꯛꯇꯅꯦ
ꯅꯪꯗꯤ ꯀ ꯀꯗꯥꯏꯗꯩꯔꯥ
ꯑꯩꯗꯤ
ꯀꯗꯥꯏꯗꯅꯦꯕ
ꯈꯨꯟꯗ ꯂꯩꯌꯦꯕ
ꯈꯨꯟꯗ ꯑꯗꯨ ꯀꯩ ꯈꯨꯨꯟꯅꯣ ꯍꯥꯏꯕ
ꯑꯦ ꯅꯪ ꯈꯪꯉꯤꯅꯦ ꯇꯥꯗꯦꯅꯦ
ꯈꯪꯒꯅꯤꯗꯥ
ꯇꯥꯗꯦ ꯅꯪꯗꯤ ꯍꯧꯖꯤꯛꯇꯤ ꯀꯔꯤ ꯇꯧꯔꯒ ꯂꯩꯕ
ꯀꯩꯕ
ꯑ
ꯍꯜꯂꯣ
ꯇꯥꯕ꯭ꯔꯣ
ꯅꯨꯡꯁꯥ ꯌꯥꯝ ꯁꯥꯏ ꯍꯧꯖꯤꯛꯀꯥꯟ
ꯀꯩꯕ
ꯅꯨꯡꯁꯥ ꯌꯥꯝ ꯁꯥꯏꯕ
ꯅꯈꯣꯟ ꯇꯥꯗꯦꯗ
ꯅꯨꯡꯁꯥ ꯁꯥꯏ ꯍꯥꯏꯕ ꯁꯥꯗꯕ ꯅꯣꯏꯗꯗꯤ
ꯑ
ꯅꯨꯡꯁꯥ
ꯆꯥꯛ ꯆꯥꯛ ꯆꯥꯔꯕꯣ
ꯆꯥꯛꯇꯤ ꯆꯔꯦ ꯅꯪꯗꯤ
ꯅꯪꯗꯤ ꯅꯆꯤꯟ ꯅꯆꯤꯟ ꯅꯅꯥꯎ ꯀꯌꯥ ꯁꯨꯨꯒꯦ
ꯏꯅꯥꯎꯄꯤ ꯌꯥꯝꯗꯦꯗ ꯏꯅꯥꯎ ꯅꯨꯄꯥ ꯑꯅꯤ ꯏꯅꯥꯎ ꯅꯨꯄꯤ ꯑꯃ ꯈꯠꯇꯅꯦ ꯑꯩꯗꯤ
ꯑꯣ ꯌꯥꯝ ꯐꯩꯅꯦ ꯑꯗꯨꯗꯤ
ꯌꯥꯝ ꯐꯕꯅꯤ
ꯅꯪꯗꯤ ꯀ꯭ꯂꯥꯁ ꯀꯌꯥ ꯇꯝꯒ꯭ꯔꯦ ꯑꯥ ꯇꯥꯕ꯭ꯔꯣ ꯇꯥꯕ꯭ꯔꯣ ꯅꯪꯗꯤ ꯀ꯭ꯂꯥꯁ ꯀꯌꯥ ꯇꯝꯍꯧꯒꯦ ꯍꯥꯏꯕ
ꯍꯥ
ꯀ꯭ꯂꯥꯁ ꯀꯌꯥ ꯇꯝꯃꯒꯦꯕ
ꯐꯕ ꯈꯥꯇꯥꯅꯦ ꯑꯩꯗꯤ
ꯑꯣ ꯐꯩꯅꯦ ꯀ꯭ꯂꯥꯁ ꯇꯨꯋꯦꯞ ꯂꯣꯏꯔꯗꯤ ꯑꯩ ꯍꯟꯗꯛꯅ ꯀꯣꯂꯦꯖ ꯀꯥꯔꯅꯤ ꯐꯥꯔꯁ ꯁꯦꯃꯤꯁꯇꯔ
ꯌꯥꯝ ꯐꯩ
ꯑ ꯃꯤꯌꯥꯝ ꯌꯥꯝꯂꯩꯔꯤꯗꯅ
ꯅꯪꯒꯤ ꯅꯕꯤꯟ ꯅꯃꯥꯟꯅꯕꯤ ꯑꯊꯤꯅꯤ ꯂꯩꯕ꯭ꯔꯣ
ꯂꯩꯕꯅꯦ ꯑꯃꯗꯤ
ꯑꯗꯨ ꯇꯤꯅꯥ ꯈꯥꯕꯒꯨꯝ ꯇꯧꯕꯀꯣ
ꯑ ꯌꯥꯝ ꯐꯥꯀꯣ ꯅꯣꯏꯗꯤ
ꯑ
ꯉꯅꯥꯎ ꯅꯨꯄꯥ ꯑꯅꯤꯅꯦꯕ ꯅꯅꯥꯎ ꯅꯨꯄꯥ ꯑꯅꯤꯅꯦꯕ
ꯑ ꯏꯅꯥꯎ ꯅꯨꯄꯥ ꯑꯅꯤꯅꯦ
ꯑꯗꯣ ꯀ꯭ꯂꯥꯁ ꯀꯌꯥ ꯀꯌꯥ ꯇꯝꯃꯒꯦ
ꯀ꯭ꯂꯥꯁ ꯁꯤꯛ ꯁꯕꯦꯟ
ꯍꯧꯖꯤꯛ ꯅꯍꯪ ꯂꯩꯗ ꯅꯣꯏꯒꯤ ꯅꯣꯏ ꯈꯨꯟꯗꯩꯔꯣ
ꯍꯥ
ꯅꯣꯏ ꯈꯨꯟꯗꯩꯔꯣꯕ ꯍꯧꯖꯤꯛ ꯀꯤꯗꯣ
ꯅꯩ ꯍꯧꯖꯤꯛ ꯂꯩꯗꯣ
ꯑꯥ
ꯅꯣꯏ ꯈꯨꯟꯗꯩꯔꯥꯗꯣ ꯀꯗꯥꯥꯏꯗꯣꯏꯅꯣ ꯅꯪ ꯍꯧꯖꯤꯛ
ꯍꯧꯖꯤꯛꯗꯤ ꯈꯨꯟꯗꯒꯤꯅꯦ
ꯎ ꯅꯣꯏ ꯈꯨꯟꯗ ꯀꯩꯀꯩ ꯍꯩ ꯄꯥꯟꯒꯦ
ꯄꯥꯝꯒꯨꯝꯕ ꯍꯩꯅꯣꯁꯤꯡ ꯌꯥꯝ ꯄꯥꯜ ꯂꯦ
ꯅ ꯈꯨꯟꯗꯤ ꯄꯨꯔꯥ ꯏꯪꯕ꯭ꯔꯥ ꯁꯥꯕ꯭ꯔꯣ
ꯈꯨꯟꯗꯗꯤ ꯌꯥꯝ ꯅꯨꯡꯉꯥꯏꯒꯗꯧꯕ ꯃꯥꯜꯂꯦꯗꯥ ꯅꯨꯡꯉꯥꯏꯗ ꯃꯥꯜꯂꯦꯕ
ꯑꯩ ꯌꯥꯝꯅꯤ ꯅꯨꯡꯉꯥꯏ ꯑꯩ
ꯑꯗꯣ ꯅꯥꯅꯥꯎ ꯅꯨꯄꯤꯗꯤ ꯀꯩ ꯀꯩ ꯇꯝꯃꯒꯦ
ꯏꯅꯥꯎ ꯅꯨꯄꯥꯅꯤꯅ ꯀ꯭ꯂꯥꯁ ꯅꯥꯏꯟ ꯀꯥꯔꯤꯅꯦ ꯅꯣꯏ ꯅꯆꯤꯟ ꯅꯅꯥꯎ ꯀꯌꯥꯅꯣ
ꯑꯦ ꯑꯍꯨꯝ
ꯍꯥꯏꯗꯤ ꯌꯥꯝ ꯅꯪꯅ ꯑꯍꯟꯔ
ꯑꯩꯅ ꯑꯅꯤꯁꯨꯕ
ꯑꯥ ꯀꯥꯟꯅꯅ ꯑꯍꯟꯅꯣ
ꯏꯆꯦ ꯑꯃꯥ ꯂꯩ ꯑꯍꯥꯟ
ꯑ ꯊ ꯊ ꯅꯨꯡꯉꯥꯏꯔꯝꯅꯤ ꯅꯣꯏꯗꯤ
ꯅꯨꯡꯉꯥꯏ
ꯍ ꯐꯗꯤ ꯀꯪ ꯇꯗꯗ ꯃ ꯁꯥꯡꯉꯝꯗꯕꯒꯤ ꯇꯨꯝ ꯌ ꯑꯃꯗ ꯂꯩꯔꯒ ꯂꯩ ꯅꯪꯗꯤ ꯀ꯭ꯔꯦꯒ ꯍꯨꯟꯅꯔꯦꯗ ꯂꯩꯒꯦꯦ
ꯀꯕ
ꯀꯔꯤ ꯀ꯭ꯔꯤ ꯁꯐꯕ ꯅꯅꯥꯔꯒ ꯂꯩꯗꯅ
ꯍꯧꯖꯤꯛꯂꯣ
ꯎꯝ
ꯑꯩꯗꯤ ꯍꯧꯖꯤꯛ ꯋꯥꯏ ꯁꯤꯜꯂꯒ ꯂꯩꯗ
ꯇꯚ ꯌꯥꯝ ꯀ ꯂꯩꯗ
ꯎꯅꯤ ꯍꯥꯏꯕꯁꯤ ꯊꯕꯛ ꯀꯟ ꯒꯗꯕꯅꯦ ꯊꯕꯛ ꯇ ꯍꯤꯡꯕ ꯌꯥꯗꯦꯕꯀꯣ ꯑꯦꯛꯖꯥꯝꯄꯜꯗ ꯑꯔꯣꯅꯦꯗꯣꯒꯨꯝꯕꯒ ꯍꯥꯔꯗ ꯋꯥꯔꯛ ꯍꯥꯞꯄꯒꯗꯕ
ꯑꯔ ꯑꯗꯨꯒꯨꯝ ꯍꯔ ꯋꯥꯔꯀꯤ ꯇꯒꯗꯕ
ꯍꯣꯏ ꯗꯤꯁꯤꯄ꯭ꯂꯤꯟ ꯅꯒꯦꯗ ꯂ ꯀꯣ
ꯑ ꯌꯥꯝ ꯐꯥꯏꯅ ꯑꯗꯨꯅꯦ ꯎꯡ ꯆꯕ ꯃꯔ ꯐ ꯇ
ꯑꯗꯣ ꯍꯧꯖꯤꯛ ꯅꯣꯏ ꯃꯥꯃ ꯍꯣꯏꯗ ꯂꯩꯃꯤꯟꯅ ꯍꯥꯏꯔꯥ ꯑꯗꯣ ꯀꯅꯥ ꯀꯅꯥ ꯂꯩꯒꯅꯣ ꯍꯥꯏ
ꯈ꯭ꯋꯥꯣꯏꯅꯨꯡꯁꯤꯗꯤꯗꯤ ꯍꯧꯖꯤꯛ ꯀꯔꯤ ꯂꯩꯃꯤ
ꯑꯥ
ꯃꯇ ꯏ ꯀꯗꯕꯅ
ꯀ
ꯄꯦꯗꯣꯔꯤꯅꯥ ꯍꯥꯏꯕ
ꯖꯤꯂꯣ
ꯎꯝ
ꯀꯝ ꯇꯧꯔꯦꯗ ꯑꯗꯨꯝ ꯂꯩꯗ
ꯑꯣ ꯌꯥꯝ ꯐꯥꯏꯗꯗꯤ
ꯑꯦ ꯍꯟꯗꯛ ꯉꯥꯅꯨ ꯌꯣꯛꯌꯦꯦ
ꯌꯅꯤꯉꯦꯔ ꯆꯥꯅꯤꯉꯦꯔ ꯎꯝ ꯥꯏ ꯊꯉ ꯌꯥꯝ
ꯕꯤꯖꯤꯅꯦꯁ
ꯑ ꯐꯥꯏꯌꯦ ꯃꯤꯒꯤ ꯆ ꯑ ꯑ ꯑꯥ ꯑ ꯁꯥꯏ
ꯀꯕꯥ
ꯌꯥꯝꯅ ꯁꯥꯏꯕ ꯅꯨꯡꯁꯥꯏꯕ ꯁꯥꯔꯤꯕ ꯅꯝꯅ ꯃꯔꯣ ꯑꯃ
ꯇꯥꯕ꯭ꯔꯣ
ꯍꯥ
ꯅꯣꯏ ꯅꯣꯏ ꯅꯣꯡ ꯇꯥꯕ꯭ꯔꯣꯕ
ꯅ ꯇꯥꯔꯦ ꯉꯁꯤꯗꯤ ꯌꯥꯝꯅ ꯁꯥꯏ
ꯑ ꯈꯔꯗꯤ ꯅꯣꯡꯆꯨꯒꯤ ꯇꯧꯋꯤꯅꯦ
ꯅꯨꯡ ꯆꯨꯔꯤ ꯂꯩꯕ ꯅꯨꯡꯉꯥꯏꯅꯤꯍꯦ
ꯑ ꯅꯅꯨꯡꯉ ꯑꯦ
ꯍꯣꯏ
ꯌꯦꯏ ꯁ꯭ꯀꯨꯜ ꯆꯠꯇꯔꯣ
ꯍꯦꯅꯤ ꯁꯀꯨꯇ ꯆ
ꯀꯩꯕꯥ꯫
ꯍꯌꯦꯡꯗꯤ ꯁ꯭ꯀꯨꯜ ꯆꯠꯇꫭꯏꯅꯦꯕ꯫
ꯑꫭ
ꯁꯛꯅꯪꯗꯤ꯫ ꯅꯪ ꯁ꯭ꯀꯨꯜ ꯆꯠꯂꫭꯏꯗ꯭ꯔꫭ꯫
ꯆꯠꯀꯅꯤ꯫
ꯑꯅ ꯁꯣ ꯆꯠꯅꯤꯡ ꯇꯧ ꯍꯣꯏ꯫
ꯀꯨꯜ ꯆꯠꯀꯗꯕꯅꯦ꯫
ꯍꯣꯏ ꯁ꯭ꯀꯨꯜ ꯆꯠꯄꯅ ꯈ꯭ꯋꯥꯏꯗꯒꯤ ꯐꯥꯕꯅꯤ꯫
ꯎꯝ ꯑꯗꯣ ꯅꯣꯏ ꯈꯨꯟ ꯍꯥꯏꯕꯗꯣ ꯇꯃꯦꯡꯂꯣꯡ ꯇꯃꯦꯡꯂꯣꯡꯔꫭꯝꯗꯩꯔꯥ ꯑꯗꯣ ꯀꯗꯥꯏꯗꯒꯤꯔꯥ ꯅꯣꯏ ꯈꯨꯟꯗꯣ꯫
ꯍꯣꯏ ꯃꯗꯨꯋꯥꯏꯗꯒꯤꯅꯦ꯫
ꯀꯩꯕꯥ꯫
ꯑꯗꯨꯋꯥꯏꯗꯒꯤꯅꯦꯕ꯫
ꯅꯪ ꯐꯖꯅ ꯇꯥꯗꯦꯗꯥ꯫
ꯃꯗꯨ ꯃꯐꯝꯗꯒꯤꯅꯦ ꯍꯥꯏꯕꯅꯦ꯫
ꯑꯣꯝ ꯅꯪꯁꯨ ꯅꯥꯒꯥꯅꯤꯀꯣ꯫
ꯍꯣꯏ꯫
ꯅꯥꯒꯥ ꯀꯩ ꯖꯥꯇꯤꯔꯥ꯫
ꯇꯥꯕ꯭ꯔꯣ꯫
ꯀꯩꯕꯥ꯫
ꯒ꯭ꯌꯥꯟ ꯇꯥꯗꯦꯗ ꯋꯥ ꯍꯩꯔꯒ꯫
ꯑꫭ
ꯌꯦ
ꯑꯗꯣ ꯅꯪ ꯅꯨꯄꯥꯗꯤ ꯀꯣꯏꯔꯕꯣ꯫
ꯀꫭꯏꯗꯦꯗ꯫ ꯀꯔꯤꯒꯤ ꯀꫭꯏꯒꯅꯤ꯫
ꯀ꯭ꯂꯥꯁ ꯇꯨꯋꯦꯀꯜꯚ ꯀꯥꯔꯕꯅꯤꯅ ꯀꯣꯏꯔꯝꯒꯅꯤꯗꯥ꯫
ꯀꫭꯏꯗꯦ ꯀꯩꯒꯤ ꯀꫭꯏꯒꯅꯤ ꯑꯗꯨꯒꯨꯝꯕꯗꯤ꯫
ꯑ ꯁ꯭ꯀꯨꯜ ꯀꯥꯏꯗꫭ ꯀꯩ ꯁ꯭ꯀꯨꯜꯗꯅꯣ꯫
ꯎꯝ ꯑꯩꯁꯦ ꯑꯥ ꯏꯕꫭꯁ ꯏꯕꯣ ꯁꯅꯥꯇꫭꯝꯕꯤꯔ
ꯌꯦꯁꯀꫭꯅꯦꯕ꯫ꯥ
ꯏꯕꫭꯁ
ꯑꫭ ꯅꯪꯁꯨꯨ ꯏꯝꯐꯥꯜꯗ ꯂꯥꯛꯑꯕꯣ꯫
ꯍꯣꯏ ꯑꯃꯨꯛꯀ ꯂꯥꯛꯇꯣꯏꯅꯦ ꯍꯧꯖꯤꯛꯀꯥꯟ ꯍꯣꯂꯤꯗꯦ ꯐꯪꯕꯒꯤ ꯌꯨꯝꯗ ꯂꯩꯕ꯫
ꯑꯣ ꯅꯣꯏ ꯃꯥ ꯃꯇꯦꯡ ꯄꯥꯡꯕ ꯆꯠꯄꯥ ꯍꯥꯏꯕꯗꯣ ꯍꯥꯏꯕꯗꯨꯅꯦꯕꯀꯣ꯫
ꯍꫭꯏ-ꯍꯥꯏ ꯃꯥꯅꯦ꯫
ꯅꯣꯏ ꯅꯣꯏ ꯂꯧ ꯂꯧꯒꯨꯝꯕ ꯇꯧꯕ꯭ꯔꯣ꯫
ꯍꯣꯏ ꯂꯣ ꯌꯥꯝ ꯆꯥꯎꯅ ꯇꯧꯋꯦ ꯍꯣꯏꯁꯦ꯫